ꯍꯂ‌ꯣ ꯇꯥꯕ꯭ꯔꯥ
ꯑ
ꯀꯩꯗꯧꯔꯤꯅ‌ꯣ
ꯑꯩꯅ ꯉꯥꯡꯕꯗꯣ ꯐꯖꯅ ꯇꯥꯕ꯭ꯔꯣ
ꯇꯥꯏ ꯇꯥꯏ
ꯀꯩꯗꯧꯔꯤꯅꯣ
ꯔ‌ꯦꯡ ꯋꯥꯈꯪ ꯀꯩꯅꯣ ꯑꯩ ꯕ꯭ꯔꯦꯟꯁꯦ ꯌꯥꯗ꯭ꯔꯤꯗ ꯊꯃꯣꯏ ꯑꯗꯨꯝ ꯋꯥꯔ ꯂꯩꯔꯦ ꯑꯩꯁꯨ
ꯀꯔꯤꯒꯤ
ꯅꯨꯡ ꯁꯤ ꯗ꯭ꯔꯥꯑꯁꯦ
ꯀꯞꯅꯤꯡꯉꯤꯅꯦ ꯑꯗꯨꯗꯤ
ꯎꯝ ꯑꯩꯁꯦ ꯑꯁ ꯀꯔꯤꯅꯣ ꯈꯪꯗꯦ ꯀꯟꯇꯤꯅꯨꯁꯂꯤ ꯑꯃ ꯅꯦꯝꯃꯦ ꯑꯩꯅ ꯍꯥꯏꯗꯣ
ꯀꯩꯗꯧꯔꯦꯕ
ꯑꯩꯅ ꯍꯥꯏꯕꯗꯣ ꯑꯃ
ꯀꯩ ꯍꯥꯏꯕ
ꯑꯟꯗꯥ ꯐꯪꯉ ꯂꯩꯔꯦ ꯑꯩꯁꯦ ꯑꯅꯤꯔꯛ ꯑꯍꯨꯝꯔꯛ ꯑꯍꯨꯝꯔꯛ ꯁꯨꯔꯦ
ꯑꯟꯗꯥ ꯐꯪꯉꯦ ꯗꯣꯟ ꯃꯥꯏꯟ ꯀꯩꯝ ꯈꯜꯂꯨꯅꯨ ꯀꯩꯗꯧꯔꯒꯦ
ꯎꯝ ꯑꯗ꯭ꯔ ꯑꯁ ꯑꯅ ꯁꯤꯤꯇ ꯔꯁ ꯑꯣꯏꯔꯦꯅꯦ ꯑꯩ ꯑꯩꯒꯤ ꯇꯥꯎꯁꯦ ꯁꯨꯡꯌꯥ ꯌꯥꯗ꯭ꯔꯦꯅꯦ
ꯑꯟꯗꯥ ꯐꯪꯕ ꯂꯥꯏꯔꯤ ꯑꯩ ꯃꯊꯥ ꯁꯥꯔꯤ ꯍꯧꯖꯤꯛ
ꯅꯪꯗꯤ ꯐꯪꯗ꯭ꯔꯕꯅꯤꯅ ꯉꯁꯤ ꯅꯠꯇ꯭ꯔꯥ ꯍꯔꯥꯎꯕꯗꯣ
ꯑꯦ ꯑꯩ ꯐꯪꯉꯤ ꯀꯩꯅꯣ ꯅꯪꯉꯣꯟꯗ ꯇꯧꯔꯛꯄꯗꯁꯨ ꯐꯪꯉꯝꯒꯅꯦ
ꯑꯣ
ꯑꯩ ꯑꯟꯗ ꯑꯍꯨꯝ ꯐꯪꯉꯦ
ꯎꯝ ꯅꯪ ꯀꯌꯥ ꯐꯪꯕ
ꯑꯍꯨꯝꯅꯦ ꯉꯁꯤ
ꯑꯩꯁꯨ ꯑꯍꯨꯝꯅꯤ ꯏꯆ ꯅꯞꯇꯅ
ꯀꯔꯤꯁꯤꯅꯍꯣ
ꯑꯩꯁꯨ ꯑꯍꯨꯝꯅꯦ ꯍꯥꯏꯕ
ꯑꯗꯨꯁꯨꯀꯣ ꯑꯩꯒꯤꯗꯤ ꯀꯩ ꯍꯥꯏꯁꯔꯦ ꯑꯃ ꯑꯃꯨꯛ ꯍꯟꯖꯟ ꯍꯟꯖꯤꯟꯅ ꯇꯧꯔꯛꯄꯗꯣ ꯑꯦ ꯐꯪꯕ ꯂꯣꯏꯔꯦ ꯑꯃꯨꯛ ꯐꯪꯕꯗꯨꯣ
ꯊꯋꯥꯏ ꯆꯥꯛꯄꯔꯥ ꯊꯥꯡꯅ ꯊꯥꯡꯅ ꯂꯩꯕꯗꯣ
ꯎꯝ
ꯅꯨꯡꯉꯥꯏꯇꯦ ꯗꯣ ꯃꯤꯁꯦ
ꯁꯣꯛꯑꯦ ꯐꯖꯟ ꯁꯣꯛꯑꯦ
ꯑꯩꯅ ꯆꯦꯛꯁꯤꯟꯅ ꯑꯩꯅ ꯍꯥꯏꯗ꯭ꯔꯣ ꯑꯩꯗ ꯅꯪꯅ ꯍꯜꯂꯧ ꯍꯥꯏꯔꯛꯇꯕꯗ ꯑꯩ ꯄꯥꯈꯠꯂꯦ ꯍꯥꯏꯗꯣ
ꯍ
ꯑꯗꯨꯃꯥꯏꯅ ꯑꯩꯁꯨ ꯄꯥꯈꯠ ꯄꯥꯈꯠꯅ ꯇꯧꯋꯦꯕ
ꯎꯝ ꯑꯩ ꯑꯩ ꯑꯩ ꯄꯥꯈꯠꯄ ꯇꯥꯗ ꯍꯧꯖꯤꯛꯇꯤ
ꯅꯪꯁꯨ ꯈꯔ ꯈꯔ ꯄꯥꯈꯠꯂꯣ
ꯎꯝ ꯄꯈꯠ ꯍꯥꯏꯅꯤ ꯍꯥꯎꯕ꯭ꯔꯣ ꯅꯪꯤꯗꯕ
ꯈꯔ ꯂꯥꯏꯊꯣꯛꯑꯗꯤꯅꯦ ꯈꯔ ꯑꯗꯨꯝ ꯂꯥꯏꯔꯛꯀꯅꯤ
ꯎꯝꯝ ꯍꯥꯎꯕ꯭ꯔꯥ ꯅꯪ ꯆꯥꯕ ꯆꯠꯂꯤꯗꯣ
ꯍꯧꯠꯇ
ꯑꯁ ꯎꯝ
ꯄꯤꯖꯥꯗꯦ ꯍꯥꯏꯔꯒ ꯑꯩꯁꯦ
ꯍꯥꯎꯇ‌ꯦ ꯍꯥꯎ ꯍꯥꯎꯇ‌ꯦ ꯍꯥꯋ‌ꯦꯁꯦ ꯀꯔꯤꯅ‌ꯣ ꯀꯔꯝꯕ ꯊꯠꯖꯗꯣꯏꯅꯣ ꯑ ꯏꯤꯇꯪ ꯈ ꯄ‌ꯦꯟꯗ꯭ꯔꯦꯕ ꯍꯥ
ꯍꯣꯏ
ꯎ ꯁꯤꯕꯗꯥ
ꯐꯣꯟꯁꯨ ꯀꯥꯏꯔꯦ ꯁꯤꯡꯖꯨ ꯆꯥꯅꯕ ꯍꯣꯠꯅꯔꯤꯀꯥꯟꯗ
ꯇꯥꯔꯛꯄ
ꯍꯣꯏ
ꯅꯍꯥꯟ ꯊꯣꯔꯛꯄ ꯑ ꯁꯔꯤ ꯑ
ꯅꯨꯡꯗꯥꯡꯗꯤ ꯀꯩ ꯌꯦꯟꯖꯥꯡ ꯑꯣꯏꯒꯗ꯭ꯔꯥ
ꯑꯦ ꯁꯤꯁꯦ ꯄꯥꯟꯅꯤꯡꯔꯣꯏꯒꯅꯤ ꯑꯁ ꯇꯟꯗ꯭ꯔꯥ ꯑꯩ ꯅꯨꯡꯁꯤꯗ꯭ꯔꯥ ꯄꯅꯤꯔ ꯆꯥꯗꯣꯏꯁꯦ ꯀꯩ ꯁꯦꯁꯅꯣ ꯅꯪꯁꯦ
ꯑꯩꯗꯤ ꯄꯥꯝꯃꯦ ꯄꯅꯤꯔ ꯊꯣꯡꯕ ꯑꯗꯣ ꯈꯪꯗꯦꯀꯣ ꯅꯣꯏ ꯑꯗꯣꯝꯒꯤꯗꯤ
ꯇꯣꯉꯥꯜꯂꯦ ꯍꯥꯏ ꯃꯣꯏ ꯑꯍꯥꯟꯅ ꯍꯥꯟꯅ ꯑꯥꯗ ꯆꯥꯔꯛꯄ ꯍꯣꯏꯔꯁꯨ ꯑꯩꯗꯤ ꯁꯤꯗ ꯂꯥꯛꯄꯗ ꯄꯅꯤꯔ ꯑꯍꯥꯟꯕꯅꯤ ꯆꯥꯔꯤꯁꯦ ꯄꯅꯤꯔꯒ ꯈꯪꯉꯝꯗꯦ ꯑꯩꯗꯤ
ꯁ ꯁꯌ
ꯄꯟꯈ꯭ꯔꯦꯅꯦ ꯑꯩꯗꯤ ꯄꯟꯅꯦꯁꯨ ꯁꯨꯡꯍꯥꯏ ꯍꯩꯅꯗꯦꯗ ꯍꯥꯟꯅ ꯑꯍꯥꯟ ꯃꯤꯁꯤꯡ ꯃꯤꯅ ꯍꯥꯏꯅꯕꯁꯦ ꯄꯅꯤꯔꯁꯦ ꯑꯗꯨꯝ ꯆꯥꯔꯗꯤ ꯍꯧꯔꯛꯄꯅꯦ ꯍꯥꯏꯌꯦ ꯑꯩꯗꯤ ꯑꯗꯨꯝ ꯍꯧꯖꯤꯛ ꯐꯥꯎ ꯆꯠꯂꯦꯗ ꯅꯅꯤꯔꯍꯥ ꯍꯥꯏ
ꯑꯩꯁꯨ ꯑꯍꯥꯟꯕꯗ ꯍꯩꯅꯔꯝꯗꯦ ꯁꯪꯒꯣꯝ ꯃꯅꯅꯃꯦꯅ
ꯑ
ꯑꯗꯣ ꯍꯥꯏꯅꯔꯛꯑꯦ ꯍꯧꯖꯤꯛꯇꯤ ꯑꯍꯥꯎ ꯑꯍꯥꯎꯕ ꯆꯥꯕꯗꯒꯤ
ꯃꯤꯅ ꯍꯥꯏꯕꯗꯤ ꯑꯁ ꯑꯥ ꯌꯨꯝꯗꯒꯤ ꯆꯥꯔꯛꯄ ꯈꯣꯏꯗꯣ ꯃꯣꯏꯅ ꯍꯥꯏꯕꯗ ꯄꯅꯤꯔꯗꯨ ꯊꯥꯎ ꯐꯖꯅ ꯉꯧꯔꯗꯤ ꯍꯥꯎꯋꯦ ꯍꯥꯏꯌꯦ
ꯍꯧ ꯉꯧꯕ ꯍꯥꯏꯔꯒ ꯃꯈꯜ ꯃꯈꯜ ꯂꯩꯌꯦ ꯑꯩꯈꯣꯏꯗꯤ ꯁꯪꯒꯣꯝ ꯊꯥꯔ ꯊꯣꯡꯉꯤꯗꯅ ꯈꯪꯕ꯭ꯔꯥ
ꯍꯪꯗꯦ ꯑꯩꯗꯤ ꯑꯐꯥꯎ ꯆ ꯁꯤꯗ ꯂꯥꯛꯄ ꯆꯕ
ꯈꯪꯉꯨꯔꯅꯣ ꯑꯗꯨꯗꯤ
ꯑꯗꯨ ꯁꯤꯗꯗꯤ ꯀꯩ ꯍꯥꯏꯁꯤꯔꯦ ꯃꯣꯏ ꯈꯥꯃꯦꯟꯒ ꯈꯥꯃꯦꯟꯗꯣ ꯄꯨꯔꯥ ꯇꯛꯈꯥꯏꯔꯦꯗꯅ
ꯎꯝ
ꯑꯗꯨꯒ ꯈꯥꯃꯦꯟꯒ ꯀꯩꯅꯣ ꯃꯤꯛꯁ ꯇꯧꯕ꯭ꯔꯗꯤ ꯈꯪꯗꯦ ꯑꯗꯣ ꯑꯗꯨꯃꯥꯏꯅ ꯇꯧꯔꯒ ꯑꯗꯨꯝ ꯈꯥꯃꯗ ꯊꯣꯡꯕ ꯂꯣꯏꯔꯀꯥꯟꯗ ꯄꯅꯤꯔꯗꯣ ꯀꯛꯑꯒ ꯊꯣꯡꯕ ꯂꯣꯏꯔꯀꯥꯟꯗ ꯍꯥꯞꯆꯤꯟꯕꯅꯦꯕ ꯑꯩꯈꯣꯏꯗ ꯄ ꯄꯤꯗꯧꯔꯀꯥꯟꯗ
ꯑꯣ ꯑꯗꯨꯗꯤ ꯍꯥꯎꯔꯣꯏꯌꯦ ꯑꯩꯈꯣꯏꯒꯤ ꯁꯤꯒꯤ ꯄ꯭ꯔꯣꯁꯦꯁꯇꯤꯀꯣ ꯑꯩꯅ ꯈꯪꯕꯗ ꯑꯗꯪ ꯄꯅꯤꯔꯗꯣ ꯍꯥꯟꯅ ꯇꯥꯎꯊꯣꯛꯑꯅꯤꯕ ꯄ꯭ꯂꯦꯟ ꯊꯥꯎꯗ ꯀꯦꯝ ꯍꯥꯞꯇ ꯀꯣ ꯇꯥꯎꯊꯣꯛꯑꯅꯤ ꯑꯗꯒꯤ ꯗꯤ ꯅꯥꯀꯨꯞꯄꯤꯁꯨ ꯍꯥꯞꯄꯦ ꯑꯗꯨꯃꯥꯏꯅ ꯇꯧꯔ ꯈꯔ ꯉꯧꯔꯅꯤ ꯄꯅꯤꯔꯗꯣ ꯂꯧꯊꯣꯛꯈ꯭ꯔꯀꯥꯟꯗꯅꯤꯀꯣ ꯄꯅꯤꯔ ꯂꯦꯝꯍꯧꯕ ꯊꯥꯎꯗꯨꯗ ꯉꯧꯕ ꯃꯥꯜꯂꯦ ꯉꯧꯔꯒ ꯃꯌꯥꯟ ꯍꯥꯏꯗꯤ ꯍꯋꯥꯏ ꯊꯔꯥꯛ ꯀꯨꯝꯕ ꯑꯂꯨ ꯑꯗꯨꯒꯒꯨꯝꯕꯗꯣ
ꯎꯝ
ꯍꯥꯞꯄꯅꯤ ꯉꯧꯔꯅꯤ ꯑꯗꯨꯗꯨꯒ ꯁꯪꯒꯣꯝꯗꯨꯅ ꯃ ꯍꯤ ꯍꯥꯄꯅꯤꯗꯅꯥ ꯁꯪꯒꯣꯝꯗꯣ ꯐꯖꯅ ꯂꯣꯜꯂ ꯃꯇꯨꯡꯗ ꯑꯗꯨꯒ ꯊꯥꯗꯗꯣꯏꯅꯦꯕ
ꯑꯥ ꯑꯁ ꯈꯪꯗꯦꯗ ꯑꯩꯗꯤ ꯎꯇꯤ ꯆꯥꯅꯤꯡꯉꯦ
ꯍꯥ
ꯎꯠꯇꯤꯗꯣ ꯆꯠꯅꯤꯡꯉꯦꯕ ꯎꯠꯇꯤ ꯎꯠꯇꯤ
ꯆꯥꯅꯤꯡꯉꯨꯅꯨꯍꯦ ꯆꯥꯕꯁꯨ ꯐꯪꯉꯣꯏꯗꯕꯗ
ꯍꯣꯢ ꯐꯪꯉꯣꯏꯗꯕ ꯄꯣꯠꯁꯦ ꯑꯗꯨꯝ ꯆꯥꯅꯤꯡꯕ ꯍꯥꯏꯇꯥꯔꯦ ꯎꯠꯇꯤꯒꯗꯣ ꯍꯥꯎꯔꯣꯏꯗ꯭ꯔꯥ ꯎꯠꯇꯤꯒꯁꯦ ꯑꯁ
ꯍꯥꯎꯕꯅꯦ ꯍꯥꯎꯕꯅꯦ ꯑꯩꯅ ꯑꯃꯨꯛ ꯆꯥꯅꯤꯡꯗꯦ ꯑꯩꯁꯨ ꯆꯥꯅꯤꯡꯉꯝꯕꯅꯦ
ꯑꯩꯈꯣꯏ ꯁꯨ ꯁꯤꯗꯁꯨꯨ ꯑꯩꯈꯣꯏ ꯑꯗꯨꯝ ꯀꯩ ꯍꯥꯏꯁꯤꯔꯥ ꯑ ꯑ ꯏꯃꯥꯟꯅꯕ ꯈꯣꯢ ꯑ ꯀꯌꯥꯝ ꯀꯥꯏꯔꯒꯦ ꯍꯥꯏꯁꯦ ꯏꯁꯀ꯭ꯔꯤꯟ ꯀꯥꯏꯔꯕꯕꯣ
ꯅꯥꯀꯟꯗ ꯍꯛꯄꯒꯤ ꯑꯃ ꯈꯨꯠ ꯌꯥꯠꯄꯩ ꯃꯑꯣꯡꯗꯅꯦ
ꯑ
ꯀꯩꯅꯣ ꯑꯣꯏꯅ ꯂꯩꯕ ꯍꯥꯏꯇꯥꯔꯦ ꯑꯩ ꯋꯥꯈꯜꯗ ꯗꯤ ꯌꯥꯝꯃꯦ ꯃꯤ ꯋꯥꯈꯜꯗꯗꯤ ꯌꯥꯝꯗꯕ ꯌꯥꯏ
ꯁꯤꯟꯕꯗ ꯉꯥꯏꯔꯤꯕ ꯄꯥꯝꯃꯨꯕ ꯍꯥꯏꯇꯥꯔꯦ
ꯑꯣ ꯌꯥꯝ ꯈꯦꯂꯁꯨꯏ ꯃꯥꯂꯗ ꯇ ꯅꯪꯁꯦ ꯑꯩ ꯇꯍꯤ ꯑꯃ ꯐꯔꯛ ꯇꯧꯔꯦ ꯑꯩ ꯐꯣꯟꯁꯦ ꯏꯁꯀ꯭ꯔꯤꯟꯁꯦ
ꯊꯋꯥꯏ ꯅꯨꯡꯉꯥꯏꯇꯦ ꯑꯇꯩꯗꯤ ꯀꯩꯝꯨ ꯀꯥꯏꯗꯦ ꯐꯖꯅꯁꯨ ꯁꯤꯖꯤꯟꯅꯗꯦ ꯑꯗꯨꯒ ꯐꯣꯟ ꯀꯥꯏꯕꯁꯨ ꯀꯥꯏꯍꯟꯗꯦ
ꯎꯝ ꯑꯩꯁꯦ ꯆꯍꯤ ꯑꯃ ꯁꯤꯖꯤꯟꯅꯔꯛꯄꯁꯦ ꯍꯧꯖꯤꯛ ꯏꯁꯀ꯭ꯔꯤꯟ ꯑꯝꯐꯥꯎ ꯀꯥꯏꯗ꯭ꯔꯤ
ꯑꯗꯨꯅꯤ ꯅꯪꯗꯤ ꯑꯩ ꯂꯤꯛꯑꯦꯗ
ꯑ ꯄꯣ ꯍꯥꯏꯗꯦ ꯑꯗꯨꯃꯥꯏꯅ ꯇꯧꯕꯕꯨ ꯑꯗꯨꯗꯤ ꯂꯤꯛ ꯂꯤꯛ ꯅꯤꯛꯄ ꯃꯥꯟꯗꯅꯤꯉꯥꯏ ꯐꯣꯟ ꯊꯨꯒꯥꯏꯔ ꯆꯠꯂꯣꯕ ꯑꯗꯨꯗꯤ ꯍꯥ
ꯍꯥ
ꯑꯗꯨꯃꯥꯏꯅ ꯇꯧꯗꯣꯏꯔꯣꯕ ꯅꯤꯛꯄ ꯃꯥꯟꯗꯅꯤꯉꯥꯏ ꯐꯣꯟ ꯏꯁꯀ꯭ꯔꯤꯟ ꯂꯣꯏ ꯊꯨꯒꯥꯏꯔ ꯆꯠꯂꯣ ꯍꯥꯏꯔꯣꯕ
ꯃꯗꯤꯦ ꯑꯗꯨ ꯈꯪꯗꯦꯗꯤꯑꯕ
ꯅꯪ ꯏꯅꯤꯛ ꯄꯊꯗꯤ ꯌꯦꯆꯤꯜꯂꯦꯗ
ꯍꯦꯟꯖꯤꯟꯗꯦ
ꯍꯟꯖꯜꯂꯦ ꯍꯟꯖꯜꯂꯦꯀꯣ ꯍꯟꯖꯜꯂꯦ ꯈꯔ ꯈꯔ ꯈꯟꯊꯕꯤꯌꯨ
ꯀꯟꯊꯔꯣꯏ
ꯇꯥ ꯏꯟꯖꯥꯥꯡ ꯊꯉ ꯔꯦꯗꯪꯁꯤ
ꯍꯣꯡꯗꯣꯏꯅꯦ
ꯊꯦꯡꯗ꯭ꯔꯥ
ꯍꯧꯖꯤꯛꯀ ꯁꯤꯡꯖꯨꯖꯥ ꯂꯣꯏꯗ ꯉꯥꯏꯔꯕꯅꯤꯅ ꯈꯔꯦꯡ ꯑꯗꯨꯝ ꯊꯣꯡꯉꯅꯤ ꯍꯧꯖꯤꯛ ꯅꯪ ꯀꯣꯜ ꯂꯣꯏꯔꯀꯥꯟꯗ
ꯌꯥꯝ ꯊꯦꯡꯅ ꯆꯥꯕꯤꯒꯅꯨ ꯉꯟꯅ ꯉꯟꯅ ꯑꯃꯨꯛ ꯊꯕꯛ ꯇꯧꯁꯤ
ꯍꯣꯏ ꯍꯣꯏ ꯊꯕꯛ ꯇꯧꯁꯤ
ꯊꯕꯛ ꯇꯧꯁꯤ ꯍꯌꯦꯡꯁꯤ ꯀꯩꯅꯣ ꯇꯧꯗꯣꯏꯅꯦ ꯍꯥꯏꯕꯒꯨꯝ ꯇꯧꯗꯅꯦꯀꯣ
ꯀꯩꯗꯧꯗꯣꯏꯕ
ꯈꯪꯗꯦ ꯃꯣꯏꯅ ꯍꯥꯏꯅꯕꯗꯣ ꯍꯌꯦꯡꯁꯦ ꯑꯃꯨꯛ ꯃꯇꯝꯗꯣ ꯌꯧꯔꯛꯑꯦ ꯍꯥꯏꯕꯒꯨꯝ ꯇꯧꯕꯅꯦ ꯑꯗꯨꯅ ꯉꯁꯤꯁꯦ ꯑꯌꯥꯝꯕ ꯂꯣꯏꯁꯟꯍꯧꯁꯤ
ꯃꯦꯁꯦꯁ ꯊꯥꯔꯛꯑꯣ
ꯍꯌꯦꯡꯗꯤ ꯑꯩꯈꯣꯏꯅ ꯀꯩꯅꯣ ꯍꯣꯠꯅꯈꯤꯕꯒꯤ ꯀꯩꯅꯣꯗꯨ ꯃꯍꯩꯗꯣ ꯄꯤꯒꯅꯤ ꯍꯥꯏꯕꯒꯨꯝ ꯇꯧꯕꯗꯨꯅꯤ
ꯑꯣ ꯅꯪ ꯍꯥꯏ ꯃꯌꯥꯝ ꯍꯩꯔꯦ ꯃꯅꯤꯄꯨꯔ ꯍꯩ ꯌꯥꯝꯅ
ꯃꯌꯥꯝ ꯍꯩꯕ꯭ꯔꯥ
ꯌꯥꯝ ꯐꯩꯌꯦ
ꯎꯝ ꯆꯥꯎꯧꯔꯛꯄ꯭ꯔꯥ ꯅꯪ ꯀꯨꯏꯗ ꯁꯥꯟꯅꯔꯛꯄ꯭ꯔꯦ ꯍꯩꯔꯛꯄ꯭ꯔꯥ ꯑꯦ
ꯉꯝ ꯑꯣꯏꯣꯏꯗ꯭ꯔꯥ ꯀꯥꯏꯅꯒ ꯍꯥꯏꯅꯦꯕ ꯈꯪꯕ꯭ꯔꯥ ꯑꯗꯨꯒ ꯅꯪ ꯑꯣꯏꯅꯥ ꯅꯩꯔꯛꯄꯩ ꯋꯥꯅꯤꯗ
ꯑꯥ ꯇꯧꯔꯛꯄ꯭ꯔꯥ ꯍꯧꯖꯤꯛꯁꯦ
ꯅꯠꯇꯦ ꯅꯠꯇꯦ ꯁꯨꯃꯥꯏꯅ ꯂꯩꯕꯗꯣ ꯃꯥꯗꯤ ꯂꯣꯟ ꯈꯪꯗꯕꯅꯤ ꯀꯥꯏꯅꯒ ꯍꯥꯏꯔꯒ ꯂꯣꯟꯗꯣ ꯃꯥꯏ ꯃꯔꯝꯗ ꯊꯤꯅ ꯁꯥꯟꯅꯔꯨꯔꯀꯥꯟꯗ ꯅꯥꯀꯟꯗꯒꯤ
ꯉꯥꯡꯊꯣꯛꯔꯛꯄꯗꯣ ꯈꯨꯝꯃꯛꯄꯗꯣ
ꯑꯗꯨꯃꯥꯏꯅꯥ ꯑꯁ ꯀꯃꯥꯏꯅ ꯆꯣꯞꯄ ꯃꯌꯥꯝ ꯌꯥꯎꯋꯦ ꯑꯩꯁꯦ ꯈꯪꯕ꯭ꯔꯥ
ꯕꯦꯔꯥ ꯀꯥꯗ꯭ꯔꯣ ꯁꯤꯗꯁꯨ ꯑꯗꯨꯃꯥꯏꯅ ꯇꯧꯕꯅꯤꯀꯣ ꯍꯣꯏ ꯁꯤꯅꯤꯌꯔ ꯑꯃꯅꯦꯕ ꯃꯥꯁꯦ ꯇꯥꯕ꯭ꯔꯥ ꯑꯩꯈꯣꯏꯒ ꯁꯛꯁꯦ ꯀꯩꯍꯥꯏꯇꯥꯔꯦ ꯇꯣꯉꯥꯟꯕ ꯍꯥꯏꯇꯥꯔꯦ
ꯑꯥ
ꯑꯗꯨꯒ ꯑꯩꯈꯣꯏ ꯑꯦꯁꯤꯗ ꯏꯔꯥꯡ ꯊꯣꯛꯄꯅꯦꯕ ꯑꯗꯨ ꯃꯇꯝꯗ ꯁꯤ ꯃꯌꯥꯡ ꯃꯥꯅ ꯏꯔꯥꯡ ꯊꯣꯛꯑꯦꯕ ꯑꯩꯈꯣꯏ ꯀꯣꯂꯦꯖꯇ
ꯑꯥ
ꯑꯗꯨ ꯃꯇꯝꯗꯣ ꯃꯥꯅ ꯑꯩꯈꯣꯏ ꯑꯩꯈꯣꯏ ꯃꯁꯦꯟꯅꯀꯣ ꯈꯪꯗꯕ ꯍꯥꯏꯇꯥꯔꯦ ꯑꯍꯥꯟꯕ ꯆꯪꯉꯛꯅꯕꯅꯦꯕ ꯑꯗꯨꯗꯤ ꯑꯗꯨ ꯑꯗꯨꯗꯣ ꯑꯩꯈꯣꯏꯅ ꯈꯜꯂꯤꯁꯦ ꯃꯥꯁꯦ ꯃꯌꯥꯡꯅꯦ ꯈꯟꯈꯔꯕꯅꯦꯕ ꯑꯗꯨ ꯃꯥ ꯅꯨꯄꯥ ꯑꯃꯅ ꯁꯤ ꯃꯌꯥꯡꯁꯦꯁꯤꯗ ꯀꯩ ꯀꯃꯥꯏꯅ ꯐꯝꯃꯤꯕ ꯍꯥꯏꯔꯛꯄꯥꯏꯋꯥꯅꯦ
ꯑꯥ
ꯑꯗꯨꯗ ꯃꯥꯗꯣ ꯃꯌꯥꯡ ꯑꯣꯏꯔꯝꯗꯕ ꯑꯩꯈꯣꯏ ꯀꯩꯅꯣ ꯑꯣꯏꯔꯝꯕ ꯖꯥꯠ ꯖꯥꯠꯅꯤ
ꯖꯥꯠ ꯖꯥꯠꯅꯤꯀꯣ
ꯇꯨꯡꯁꯦ ꯍꯥ
ꯆꯥꯛ ꯂꯥꯝꯃꯦꯕꯥ
ꯂꯥꯝꯗꯦ
ꯑꯁꯦꯡꯕꯗꯤ ꯉꯁꯥꯏꯗꯣ ꯅꯨꯡꯊꯤꯟꯒꯤ ꯀꯩꯅꯣ ꯂꯟꯁ ꯃꯇꯨꯡꯗ ꯑꯃꯨꯛ ꯀꯩꯅꯣ ꯁꯅꯦꯛꯁ ꯃꯇꯝ ꯂꯩꯕꯅꯦꯕ
ꯑꯥ
ꯑꯗꯨꯗ ꯉꯁꯤꯗꯤ ꯁꯃꯣꯁꯥ ꯄꯤꯔꯝꯒꯅꯤ ꯇꯥꯍꯧꯎꯗ꯭ꯔꯦ
ꯀꯩ
ꯍꯥ
ꯀꯩꯒꯤ ꯆꯟꯕꯒꯦ
ꯆꯟꯕꯒꯤ ꯍꯥꯏꯇꯥꯔꯦ ꯍꯣꯏ
ꯆꯜꯂꯗꯤ ꯆꯥꯔꯨꯔꯅꯨ
ꯎꯝ ꯎꯝ ꯍ ꯆꯨꯝꯃꯤ ꯆꯨꯝꯃꯤ ꯅꯗꯤ
ꯑꯩꯁꯨ ꯆꯥꯗꯦ
ꯎꯝ ꯑꯩꯁꯨ ꯆꯥꯗꯦ ꯍꯥꯏꯁꯤꯅꯤ
ꯁꯦꯒꯥꯏꯔ ꯊꯃꯣꯒꯤ ꯃꯆꯦꯠ
ꯁꯛꯄꯤꯌꯨ ꯁꯛꯄꯤꯌꯨ ꯐꯒꯤꯅꯦ ꯁꯛꯄꯤꯒꯅꯨ ꯏꯁꯩ
ꯑꯣꯏꯌꯥ
ꯏꯁꯩ ꯁꯛꯀꯦ ꯇꯥꯎꯑꯣ
ꯑꯨꯛ ꯍꯩꯕ꯭ꯔꯥ
ꯎꯝ ꯅꯨꯡꯁꯤꯕ ꯍꯣꯅꯦ
ꯎ
ꯑꯩꯅ ꯍꯥꯟꯅ ꯈꯪꯂꯝꯅꯕ
ꯃꯣꯏ ꯀꯥꯏ ꯄꯩꯁꯥꯩ ꯍꯥꯏꯥꯛꯇꯗꯪꯁꯦ ꯅꯠꯇ꯭ꯔ ꯅꯠꯇ꯭ꯔꯒ ꯀꯩꯅꯣ ꯑꯃ ꯑꯁ ꯌꯦ ꯁꯤꯁꯨ
ꯁꯦꯠꯅ ꯅꯨꯡꯉꯥꯏꯌꯦ
ꯁ ꯐꯖ ꯐꯖ ꯑ ꯀꯩꯗꯣ ꯑꯩꯗꯤ ꯀꯩꯅꯣ ꯀꯩꯅꯣ ꯑꯗꯨ ꯐꯂꯤꯁ ꯀ ꯑꯩꯈꯣꯏ ꯀꯩꯅꯣ ꯑꯍꯟ ꯑꯃ ꯁꯨꯔꯤꯁꯤꯡ ꯂꯝꯕꯤꯗꯣ ꯌꯥꯝ ꯄꯥꯝꯕ ꯍꯥꯏꯇꯥꯔꯦ ꯃꯕꯥꯣꯏ ꯏꯁꯩꯁꯦ
ꯀꯁꯩꯅꯣꯅꯦ
ꯑꯗꯨꯝ ꯃꯕꯥꯟꯅꯤ ꯏꯁꯩ ꯑꯣꯏꯔꯦ ꯑꯗꯨꯝ ꯇꯥꯕ ꯅꯨꯡꯉꯥꯏꯔꯦ ꯑꯗ
ꯐꯣꯟꯁꯨꯃ ꯌꯥꯎꯁꯜꯂꯛꯇ꯭ꯔꯦ
ꯎꯝ ꯑꯗꯨꯒ ꯅꯨꯄꯤꯗ ꯍꯥꯏꯔꯒ ꯅ ꯄ꯭ꯔꯤꯇꯤꯒꯤꯗꯣ ꯌꯥꯝ ꯇꯥꯕ ꯅꯨꯡꯉꯥꯏ
ꯄ꯭ꯔꯤꯇ
ꯎꯝ
ꯎꯅꯨꯡꯉꯥꯏꯕ
ꯄꯥꯝꯗ꯭ꯔꯕꯣ ꯍꯥꯏꯁꯦ
ꯅꯨꯡꯉꯥꯏꯕꯅꯦꯕ
ꯑꯝ ꯍꯣꯏ ꯑꯍꯨꯝꯁꯦ ꯌꯥꯝ ꯄꯥꯝꯃꯦ ꯍꯥꯏꯇꯥꯔꯦ